ꯍꯂꯣ ꯇꯥꯔꯔꯕꯣ
ꯇꯥꯏꯌꯦ
ꯑꯍꯥꯟꯕ ꯐꯦꯣꯔꯋꯥꯔꯤ ꯍ ꯍꯧꯖꯤꯛ ꯁꯅ ꯍꯦꯛ ꯇꯥꯔꯗꯕ ꯌꯥꯎꯕ꯭ꯔ ꯁꯨꯝ ꯍꯪꯆꯤꯜꯥꯡꯂꯝꯝꯕꯅꯦ ꯉꯥꯏꯍꯥꯛꯇꯪ ꯁ ꯉꯥꯏꯗꯒꯤ ꯁꯨꯝ ꯊꯕꯛ ꯈꯔ ꯑꯩꯈꯣꯏ ꯏꯃꯥꯟꯅꯕ ꯑꯃꯒ ꯊꯕꯛ ꯇꯧꯃꯤꯟꯅꯕ ꯑꯗꯩ ꯋꯥꯕꯒꯤ ꯑꯃꯨꯛ ꯐꯝ ꯑꯩ ꯁꯤꯅ ꯑꯃꯨꯛ ꯂꯦꯞ ꯑꯃꯨꯛ ꯇꯧꯕ ꯁꯨꯝ ꯄꯣꯠꯊꯥ ꯍꯥꯏꯕꯗꯤ ꯁꯨꯝ ꯐꯝꯖꯟꯕꯒꯤ ꯍꯛꯆꯥꯡ ꯑꯃ ꯀꯩꯅꯣꯗꯣ ꯇꯤꯡꯂꯤ ꯌꯥꯡꯅꯤꯡꯕ ꯑꯃ ꯂꯩꯕꯗꯣ ꯑꯗꯨꯃꯥꯏꯅ ꯇꯧꯕ ꯁꯨꯝ ꯐꯝꯖꯤꯟꯕꯒꯤ ꯑꯗꯩ ꯑꯩꯈꯣꯏꯂ ꯁꯨꯝ ꯁꯪꯒꯣꯏꯔꯣꯏ ꯀꯩꯔꯣ ꯇꯧꯕꯗ ꯁꯨꯝ ꯆꯠ ꯁꯥꯟꯅꯔꯕꯃꯤ ꯖꯥꯅꯤ ꯉꯥꯏꯍꯥꯛꯇꯪ ꯌꯦꯡꯊꯣꯛ
ꯐꯩꯌꯦꯦ ꯀꯨꯏꯅꯅꯦ ꯀꯨꯏꯅ ꯐꯝꯖꯤꯜꯂꯒꯗꯤꯣꯏꯅꯦ ꯅꯪ ꯑꯣ ꯑꯃꯃꯥꯎ ꯆꯠꯀꯗꯧꯕꯅꯦꯕ ꯍꯥꯏꯗꯤ ꯐꯝꯖꯤꯟꯕꯁꯦ ꯌꯥꯝ ꯊꯤꯅ ꯐꯠꯇꯦꯕꯀꯣ ꯍꯣꯏ ꯉꯥꯏꯍꯥꯛ ꯐꯝꯕꯅ ꯃꯈ ꯈꯟꯅꯃꯤꯗꯅꯀꯣ ꯀꯨꯏꯅ ꯁꯥꯡꯅ ꯄꯨꯡꯂꯣꯝꯗꯒꯤ ꯍꯦꯟꯅ ꯐꯝꯖꯜꯂꯛꯑꯒꯗꯤꯅꯦ ꯍꯥꯏꯐꯦꯠ ꯈꯣꯡꯀꯥꯞ ꯈꯔ ꯑꯗꯨꯝ ꯆꯥꯊꯣꯛꯀꯗꯧꯕꯅꯦꯕ
ꯌꯥꯝ ꯁꯦꯡꯅ ꯃꯤꯒꯤ ꯑꯩꯈꯣꯏ ꯍꯛꯆꯥꯡ ꯍꯛꯆꯥꯡ ꯐꯕ ꯍꯛꯁꯦꯜꯒꯤ ꯃꯔꯝꯗ ꯍꯥꯏꯔꯒꯗꯤ ꯅꯣꯡꯃꯗ ꯀꯩꯅꯣ ꯈꯣꯡꯀꯥꯞꯇꯦ ꯂꯤꯁꯤꯡ ꯃꯉꯥ
ꯃꯥꯅꯤ ꯀꯩꯅꯣ ꯊꯥꯏꯅ ꯑꯗꯨꯅ ꯑꯗꯨꯝ ꯃꯌꯥꯝ ꯋꯥꯋꯥꯛꯀꯤꯡ ꯆꯠꯇꯅ ꯈꯣꯠꯇꯅ ꯇꯧꯔꯤꯗꯅ ꯍꯛꯆꯥꯡ ꯁꯥꯖꯅꯤꯅ ꯑꯗꯨꯣ
ꯑꯗꯣ ꯌꯨꯝꯗ ꯂꯩꯕꯗꯤ ꯌꯨꯝꯗ ꯂꯩꯕꯗꯤ ꯈꯣꯡꯀꯥꯞ ꯂꯤꯁꯤꯡ ꯃꯉꯥ ꯇꯔꯥ ꯈꯣꯡꯀꯥꯞ ꯆꯅꯤ ꯆꯍꯨꯝꯃꯨꯛꯇꯪꯅꯤ ꯊꯥꯡꯉꯝꯗꯁꯦ ꯑꯩꯈꯣꯏꯅ ꯀꯔꯤꯝ ꯆꯠꯊꯣꯛꯇ꯭ꯔꯒꯗꯤ
ꯃꯥꯅꯦ ꯅꯣꯏꯒꯤ ꯊꯣꯡꯒꯜꯗ ꯍꯪꯀꯠ ꯍꯟꯗ ꯄꯪꯆꯠ ꯆꯠꯂꯣ ꯑꯗꯨ ꯆꯠ ꯑꯗꯨꯅ ꯐꯔ ꯅꯣꯏꯒꯤꯗꯤ ꯆꯠꯂꯁꯨ ꯌꯥꯏꯗ ꯁꯣꯔꯣꯛ ꯅꯛꯅꯛꯄꯅꯤꯅ
ꯎꯝ ꯁꯣꯔꯣꯛꯁꯨ ꯅꯛꯑꯦ ꯑꯗꯨꯒ ꯍꯦꯛ ꯇꯨꯔꯦꯟꯄꯥꯟꯗ ꯀꯨꯝꯊꯕꯒ ꯂꯥꯏ ꯍꯔꯥꯎꯍꯣꯡꯗ ꯨ ꯂꯩꯔꯕꯅꯤꯅ ꯑꯗꯨꯝ ꯔꯥꯎꯟ ꯆꯠ ꯄꯤꯏꯗꯅ ꯑ ꯂꯥꯏ ꯍꯔꯥꯎꯕꯒꯤ ꯑꯩꯈꯣꯏ ꯂꯥꯏꯕꯨꯡꯒꯤ ꯂꯝ ꯄꯥꯛꯇꯝ ꯆꯥꯎꯕꯗꯤ ꯅꯠꯇꯦꯕꯀꯣ ꯑꯗꯨ ꯑꯣꯏꯔꯒꯁꯨ ꯔꯥꯎꯟꯗꯝ ꯆꯠꯄ ꯃꯇꯝꯗꯅꯦ ꯈꯣꯡꯀꯥꯞ ꯀꯩꯅꯣ ꯄꯨꯔꯥ ꯀꯩꯅꯣ ꯑꯣꯏ ꯔꯥꯎꯟ ꯑꯗꯨꯝ ꯐꯥꯕꯗ ꯈꯣꯡꯀꯥꯞ ꯀꯩꯅꯣ ꯍꯦꯜꯂꯦ ꯀꯩꯅꯣ ꯀꯥꯎꯔꯤꯦꯅ ꯄꯣꯡꯀꯥꯞ ꯆꯥꯝꯃꯉꯥꯗꯣ ꯆꯥꯇ꯭ꯔꯨꯛꯂ ꯅꯠꯇ꯭ꯔꯒ ꯀꯌꯥꯅꯣꯨꯛ ꯑꯣꯏꯈꯤꯕꯅꯦ ꯄꯥꯎꯜꯗꯣ ꯑꯃ ꯆꯠꯄꯗ
ꯑꯣꯏꯔꯝꯒꯅꯤ ꯑꯗꯨꯃꯥꯏꯅ ꯆꯥꯝꯃꯉꯥ ꯆꯥꯇ꯭ꯔꯨꯛꯀꯨꯝꯕ ꯑꯩꯈꯣꯏꯁꯨ ꯁꯤꯒꯤ ꯑꯩꯈꯣꯏꯒꯤ ꯊꯣꯡꯒꯜꯒꯤ ꯑꯩꯈꯣꯏꯒꯤ ꯂꯥꯏ ꯂꯝꯄꯥꯛꯀꯤ ꯀꯝꯃꯨꯅꯤꯇꯤ ꯍꯣꯜꯁꯤꯗ ꯆꯠꯄꯕꯨꯗꯤ ꯌꯥꯏꯌꯦ
ꯎꯝ
ꯎꯝ ꯑꯗꯨꯗ ꯑꯩꯅ ꯇꯟꯕꯒꯤ ꯑꯩꯗꯤ ꯑꯩꯕꯨꯗꯤ ꯅꯨꯡꯗꯥꯡꯔꯏꯝ ꯈꯨꯗꯤꯡ ꯑꯗꯨꯝ ꯆꯣꯡꯕꯗꯣ ꯑꯗꯨꯒꯤ ꯑꯗꯨꯝ ꯆꯣꯡꯕ ꯍꯥꯏꯅ ꯆꯠꯇ꯭ꯔꯁꯨ ꯌꯥꯏꯑꯅ ꯑꯗꯨꯝ ꯆꯣꯡꯊꯣꯛꯑꯦꯕ ꯆꯣꯡꯉꯕꯨꯗꯤ
ꯆꯠꯄꯨ ꯍꯣꯏꯅꯦ ꯆꯠꯄꯨ ꯎꯝ ꯆꯠꯄꯨ ꯆꯠꯂꯁꯨ ꯆꯣꯡꯕ ꯆꯣꯡꯉꯁꯨ ꯉꯥꯏꯍꯥꯛ ꯈꯤꯇꯪꯒꯤ ꯑꯗꯨꯃꯥꯏꯅ ꯍꯛꯆꯥꯡ ꯃꯨꯚꯃꯦꯟ ꯇꯧꯔꯒ ꯍꯛꯆꯥꯡꯦ ꯂꯦꯡꯍꯜꯂꯒ ꯍꯨꯃ ꯈꯤꯇ ꯇꯥꯍꯜꯂꯤꯗꯣ ꯌꯥꯝ ꯀꯩꯁꯨ ꯀꯩꯝ ꯇꯧꯗꯅ ꯂꯩꯕꯁꯤꯅꯦ ꯐꯝꯖꯟ ꯆꯥꯁꯤꯜꯂ ꯊꯨꯝꯖꯤꯜꯂ ꯂꯩꯕꯁꯤꯅꯦ ꯏꯁꯥꯁꯤꯗ ꯍꯦꯟꯅ ꯀꯥꯝꯈꯠꯂꯛꯇꯣꯏꯕ ꯅꯣꯏꯔꯛꯇꯣꯏꯁꯦ
ꯃꯥꯅꯦ ꯃꯥꯅꯦ
ꯑꯃ ꯀꯩꯅꯣꯗꯣ ꯀꯩꯕ ꯋꯥ ꯃꯆꯥ ꯑꯃ ꯑꯩꯈꯣꯏꯒꯤ ꯀꯩꯕ ꯆꯤꯡ ꯀꯥꯕꯗꯒꯤ ꯍꯦꯡꯅꯔꯛꯄ ꯑꯃ ꯋꯥ ꯃꯆꯥ ꯃꯆꯥ ꯑꯃ ꯂꯩꯕꯗ ꯗꯥꯛꯇ꯭ꯔꯣ ꯅꯣꯏꯗꯒ ꯍꯧꯕ꯭ꯔꯥ
ꯑꯗꯨꯒꯤ ꯋꯥꯗꯣꯍꯋꯥꯏꯗꯤ ꯄꯤꯛꯅ ꯄꯤꯛꯅ ꯍꯧꯔꯝꯕꯅꯦ ꯍꯧꯖꯤꯛꯀꯥꯟꯗꯤ ꯑꯝꯇ ꯂꯩꯇ꯭ꯔꯦꯗ ꯑꯗꯨꯝ ꯁꯤꯈ꯭ꯔꯦꯗ
ꯎꯝ ꯁꯨꯝ ꯗꯦꯀꯣꯔꯦꯁꯟ ꯑꯣꯏꯅ ꯊꯥꯅꯤꯡꯕ ꯍꯥꯏꯇꯥꯔꯦ ꯑꯗꯨꯗ ꯑꯗꯨꯒ ꯑꯩꯅ ꯄꯥꯝꯗꯦ ꯑꯩꯈꯣꯏꯒꯤ ꯀꯩꯕ ꯀꯥꯔꯄꯦꯠꯀꯤ ꯃꯅꯥ ꯄꯤꯒꯕꯞ ꯄꯤ ꯃꯆꯥ ꯑꯃꯣꯟꯕ ꯑꯃ ꯂꯩꯕꯗꯣ
ꯎꯝ ꯑꯣ ꯈꯪꯉꯦ ꯈꯪꯉꯦ ꯅꯅꯥꯄꯤ ꯑꯣ ꯑꯣ ꯀꯥꯏꯗꯗꯣ ꯍꯣꯏ ꯑꯗꯨꯝ ꯃꯤ ꯌꯨꯝ ꯌꯨꯝꯗꯒ ꯑꯗꯨꯝ ꯃꯌꯥꯝ ꯊꯥꯅꯕꯅ ꯑꯗꯨꯗꯣ ꯑꯩꯈꯣꯏꯒꯤ ꯂꯝ ꯆꯥꯎꯕ ꯑꯩꯈꯣꯏꯒꯤ ꯌꯨꯝ ꯆꯥꯎꯅꯒ ꯁꯥꯕ ꯀꯥꯡꯕꯨꯒꯤꯗꯤꯀꯣ ꯂꯝ ꯂꯩꯕ ꯀꯥꯡꯕꯨꯨꯗꯗꯤ ꯑꯗꯨꯝ ꯊꯥꯅꯕꯅꯦ ꯑꯗꯨꯗꯣ
ꯎꯝ ꯃꯥꯅꯦ ꯑꯗꯝꯕꯗ ꯐꯖꯗꯣ ꯄꯥꯛꯅ ꯁꯥ ꯊꯥꯔꯦ ꯍꯥꯏꯔ ꯀꯥꯟꯗ ꯇꯨꯝ ꯍꯧꯒꯠꯂꯛꯄꯗ ꯁꯦꯟꯗꯟ ꯊꯣꯡꯗꯕꯤ ꯑꯗꯨꯗꯨꯒ ꯆꯠꯂꯗꯤ ꯍꯛꯆꯥꯡ ꯐꯔꯣꯏꯗ꯭ꯔ ꯂꯤꯛꯂꯥꯒ
ꯎ ꯎ ꯑꯣ ꯆꯠꯅꯩꯅꯦ ꯑꯗꯨꯗꯣ ꯇꯨꯝ ꯍꯧꯂꯛꯄ ꯎꯄꯗꯅ ꯑꯗꯨꯝ ꯈꯣꯡꯉ ꯀꯩꯀꯥ ꯑꯗꯨꯝ ꯆꯠ ꯆꯠꯄꯗ ꯐꯩꯌꯦꯅꯪ ꯑꯗꯨ ꯈꯣꯡꯌꯥ ꯑꯩ ꯏꯪꯕꯒꯤ ꯇꯧꯕꯗꯣ ꯑꯗꯨꯗ ꯐꯩꯌꯦꯅ ꯇꯧꯕꯅꯦꯕ ꯎꯝ
ꯍꯁ ꯈꯪꯗꯦ ꯑꯩꯈꯣꯏꯁꯨ ꯅꯨꯡꯗꯥꯡ ꯀꯔꯤ ꯀꯇꯦꯟ ꯊꯣꯡꯗꯣꯏꯅꯣ ꯈꯪꯗꯦ ꯇꯇꯩ ꯊꯣꯡꯗꯣꯏꯅꯦꯕ
ꯅꯨꯡꯗꯥꯡꯁꯦ ꯎ ꯏꯔꯣꯟꯗꯣꯏꯔꯥ ꯀꯪꯩꯅꯣ ꯈꯪ ꯀꯦ ꯍꯥꯏꯅ ꯇꯥꯗꯦꯗꯗꯤ
ꯎꯝ ꯊꯔꯣꯏ ꯀꯛꯑꯦꯗ ꯍꯣꯔꯦꯟ ꯑꯣꯏꯗꯣꯏꯔꯥ ꯍꯌꯦꯡ ꯑꯣꯏꯗꯣꯏꯔꯥ
ꯑꯗꯨꯗꯣ ꯈꯪꯗꯦ ꯃꯣꯏ ꯀꯩꯅꯣ ꯇꯧꯗ꯭ꯔꯒꯗꯤ ꯀꯩꯕ ꯃꯨꯛ ꯊꯨꯕꯤ ꯀꯩꯀꯥ ꯂꯩꯇ꯭ꯔꯒꯗꯤ ꯊꯣꯡꯕ ꯌꯥꯔꯣꯏꯗꯅ ꯑꯗꯨꯒꯤ ꯍꯥꯏ ꯄꯕ ꯉꯝꯗ꯭ꯔꯕ ꯀꯛꯄꯕꯨꯗꯤ ꯀꯛꯊꯠꯂꯦꯕ ꯊꯂꯒ ꯑꯗꯨꯝ ꯇꯤꯡꯅ ꯊꯝꯃꯁꯨ ꯌꯥꯏꯗꯅ
ꯑꯗꯨꯝ ꯇꯤꯡꯒꯨꯑꯣ ꯆꯦꯡ ꯃꯔꯨ ꯈꯔ ꯅꯠꯇ꯭ꯔꯒ ꯃꯣꯔꯣꯛ ꯑꯣꯏꯖꯗꯤ ꯇꯦꯔꯥ ꯄꯥꯏꯕꯤ
ꯎꯝ ꯎꯝ ꯀꯔꯤ ꯄꯦꯔꯨꯛ ꯍꯥꯞꯄꯗꯣ ꯑꯗꯨꯏꯗꯣ ꯍꯥꯞꯅꯩꯌꯦꯅ ꯑꯗꯨ ꯄꯦꯔꯛꯇꯣ ꯍꯥꯞꯈꯤꯕ꯭ꯔꯥꯒꯨꯝ ꯇꯧꯕꯅꯦ
ꯄꯦꯔꯣꯛ ꯍꯥꯞꯄꯁꯨ ꯂꯩ ꯆꯦꯡ ꯈꯔ ꯊꯥꯗꯕꯁꯨ ꯌꯥꯏ ꯑꯗꯒꯤ ꯃꯣꯔꯣꯛꯇꯣ ꯁꯤꯀꯥꯏꯔ ꯈꯔ ꯍꯥꯞꯄꯁꯨ ꯌꯥꯏ ꯅꯠꯇ꯭ꯔꯒ ꯑꯩꯈꯣꯏ ꯇꯦꯔꯥ ꯑꯥꯏꯕꯤ ꯑꯃ ꯂꯩ ꯑꯗꯨꯏ ꯃꯅꯥꯗꯣ ꯐꯖꯅ ꯍꯥꯏꯐꯦꯠꯇꯪ ꯅꯩꯈꯥꯏꯔ ꯊꯥꯗꯕꯗꯁꯨ ꯃꯔꯨꯝ ꯐꯖꯅ ꯀꯑꯣꯠꯊꯣꯛꯄꯅꯦ ꯍꯥꯏꯕ ꯊꯔꯣꯏꯗꯣ
ꯑꯣ ꯇꯦꯔꯥ ꯄꯥꯏꯕꯤ ꯃꯅꯥꯗꯣ
ꯍꯣ ꯑꯗꯨ ꯎ ꯁꯥꯔꯤ ꯁꯥꯔꯤ ꯇꯧꯕ ꯑꯃ ꯂꯩꯕꯗ ꯗꯣ
ꯆꯥꯕꯗꯤ ꯆꯥꯗ꯭ꯔꯤꯕꯀꯣ ꯑꯃꯨꯛꯇ ꯑꯗꯨꯗꯣ ꯆꯥꯛꯈꯥꯎ ꯁꯣꯛꯄꯗ ꯐꯩ ꯈꯣꯠꯂꯤ ꯀꯥꯏ ꯍꯥꯏꯅꯔꯒꯀꯣ ꯃꯗꯨ ꯆꯣꯛꯈꯣꯏꯒꯤ ꯎꯝ ꯃꯣꯔꯣꯛ ꯃꯠꯄꯗꯒꯁꯨ ꯀꯣꯜꯂꯒ ꯑꯗꯨꯝ ꯆꯥꯅꯩꯌꯦꯕ ꯑꯗꯨꯗꯤ ꯍꯤꯡꯅꯒ ꯑꯗ ꯑꯁꯣꯛꯄꯗꯒꯁꯨ ꯁꯨ ꯃꯗꯨꯗꯣ ꯍꯥꯞꯄ ꯐꯩ ꯀꯥꯏꯅꯅ ꯁꯨꯒꯥꯏꯔꯒ ꯁꯨꯝ ꯁꯨꯔ ꯁꯨꯔꯒꯥ ꯅꯩ ꯈꯥꯏꯔꯒꯁꯨ ꯍꯥꯞꯅꯕꯅꯦ ꯑꯗꯨꯗꯣ ꯑꯍꯟ ꯖꯤꯡꯅ ꯎꯝ ꯈꯪꯗꯤ ꯈꯪꯕ ꯑꯗꯨꯏꯁꯨ ꯁꯤꯡꯁꯤꯁꯨ ꯈꯣꯏꯅꯠ ꯑꯗꯨꯃꯥꯏꯅ ꯁꯤꯖꯤꯟꯅꯕꯗꯤ ꯁꯤꯖꯤꯟꯅꯗꯦ ꯇꯔꯥ ꯄꯥꯏꯕꯤ ꯃꯅꯥꯗꯤ ꯑꯨꯛꯇ ꯆꯥꯗ꯭ꯔꯤꯕ ꯑꯗꯨꯒ ꯀꯩꯅꯣ ꯀꯩꯅꯣ ꯄꯥꯝꯕꯤꯗꯣ ꯀꯩꯑꯦꯕ ꯎꯝ ꯑꯃ ꯌꯦꯟꯄꯠ ꯄꯥꯝꯕꯤꯗꯣ ꯑꯗꯨꯒꯤꯗꯨꯗꯤ ꯐꯖꯅ ꯍꯥꯎꯋꯦ
ꯅꯦꯝꯄꯠ ꯄꯥꯝꯕꯤꯗꯣ ꯀꯥꯡꯁꯣꯏꯁꯨ ꯌꯥꯏ ꯑꯗꯒꯤ ꯍꯤꯡꯅꯒꯥ ꯀꯥꯡꯁꯨ ꯁꯨꯕꯁꯨ ꯌꯥꯕꯅꯦꯕ ꯀꯣ ꯑꯗꯒꯤ ꯀꯩꯅꯣ ꯇꯧꯔꯒ ꯑꯗꯒꯤ ꯁꯤꯡꯖꯨ ꯑꯗꯨ ꯃꯥꯗꯤ ꯍꯤꯡꯅ ꯑꯗꯨꯝ ꯀꯣꯠꯂ ꯆꯥꯔꯁꯨ ꯑꯗꯨꯝ ꯌꯥꯕꯅꯦ ꯁꯤꯖꯟꯅꯗꯣ ꯍꯛꯆꯥꯡꯗꯁꯨ ꯌꯥꯝ ꯐꯩꯌꯦꯌꯦ ꯌꯦꯝꯄꯠ ꯃꯅꯥꯁꯦ
ꯑꯣ ꯑꯗꯣ ꯑꯩꯈꯣꯏꯅꯅꯦ ꯑꯩ ꯐꯨꯠꯂꯒ ꯊꯛꯈ꯭ꯔꯦꯀꯣ ꯑꯗꯨꯒꯨ ꯃꯥꯏ ꯐꯨꯠꯄꯒꯤ ꯃꯍꯤꯗꯣ ꯊꯛꯑꯦ ꯑꯗꯨꯗꯨꯒ ꯃꯥꯏ ꯃꯄꯪꯗꯨꯅꯅꯦ ꯀꯥꯡꯁꯨ ꯇꯧꯋꯦꯕꯀꯣ ꯑꯩꯈꯣꯏꯒꯤ ꯃꯪꯒꯟꯗꯣ ꯃꯪꯒꯟ ꯑꯄꯣꯞꯄꯗꯣ ꯈꯔ ꯉꯧꯊꯣꯛꯑꯒ ꯑꯃꯥꯏꯅ ꯇꯧꯔꯒ ꯀꯥꯡꯁꯨ ꯇꯧꯕ ꯍꯥꯎꯋꯦ ꯌꯥꯝꯅ ꯑꯂꯨꯒ ꯇꯧꯔ ꯁꯨ ꯌꯥꯏ ꯑꯗꯨꯕꯨ ꯑꯂꯨꯒ ꯇꯧꯕꯗꯩꯗꯤ ꯃꯪꯒꯟ ꯑꯄꯣꯞꯄꯗꯨꯒ ꯇꯧꯕꯗꯨꯅ ꯍꯦꯟꯅ ꯍꯥꯎꯋꯕ ꯑꯩ ꯍꯟꯗꯛꯀꯤ ꯐꯅꯌꯥꯝ ꯆꯥꯔꯦ ꯑꯗꯨꯏꯗꯣ ꯑꯩꯈꯣꯏꯒꯤ ꯃꯅꯤꯡꯗꯤ ꯏꯪꯈꯣꯜ ꯑꯃꯈꯛ ꯂꯩꯌꯦꯕ ꯃꯣꯏꯗꯒꯤ ꯑꯩꯈꯣꯏꯅ ꯑꯗꯨꯝ ꯃꯣꯏ ꯃꯣꯏꯗ ꯅꯥ ꯄꯤꯕꯣꯏ ꯑꯣꯏꯕ ꯄꯣꯠꯅꯤꯅ ꯑꯗꯨꯝ ꯑꯩꯈꯣꯏꯅ ꯐꯨꯛꯄꯗꯁꯨ ꯀꯩꯝ ꯍꯥꯏꯗ꯭ꯔꯤꯗꯅꯀꯣ ꯑꯗꯨꯗꯥ ꯅꯥꯄꯤ ꯑꯣꯏ ꯀꯩꯑꯣꯏ ꯇꯧꯕꯨꯛ ꯄꯣꯠꯅꯤꯅ ꯑꯩꯈꯣꯏꯅ ꯑꯗꯨꯝ ꯐꯨꯛꯇꯣꯛꯄꯤꯕ ꯑꯗꯩ ꯃꯣꯏꯗꯁꯨ ꯁꯤꯠ ꯅꯥꯟꯖꯍꯧꯔꯦꯗꯅ ꯑꯗ ꯑꯩꯈꯣꯏꯅꯁꯨ ꯆꯥꯕ ꯀꯥꯟꯅꯖꯔꯦꯗꯅ ꯑꯗꯨꯃꯥꯏꯅ ꯇꯧꯔꯒ ꯍꯛꯆꯥꯡꯒꯤ ꯈꯜꯂꯒꯕꯨꯗꯤ ꯆꯥꯕ ꯑꯗꯣ ꯑꯩꯈꯣꯏꯗꯤ ꯑꯩꯈꯣꯏꯗꯗꯥꯍꯣꯏ ꯁꯨꯝ ꯆꯤꯟꯖꯥꯛ ꯃꯥꯟꯅꯛꯇꯕꯅꯤꯅ ꯃꯣꯏꯗꯤ ꯑꯗꯨꯗꯨ ꯆꯥꯕꯗꯦ ꯍꯥꯏꯕ ꯇꯟ ꯍꯩꯅꯗꯦꯅ ꯑꯗꯣ ꯑꯩꯒꯤ ꯑꯩꯈꯣꯏ ꯇꯩꯝꯅꯕꯨꯗꯤ ꯑꯗꯨꯝ ꯆꯥꯏꯑꯕ ꯑꯩꯈꯣꯏꯗꯤ ꯍꯥꯎꯁꯨ ꯍꯥꯎꯖꯩꯑꯕꯀꯣ ꯍꯥꯎꯕ ꯉꯥꯛꯇꯒꯤ ꯅꯠꯇꯅ ꯐꯁꯨ ꯐꯕꯗꯣ ꯑꯗꯨꯒꯤ ꯈꯜꯂꯒ ꯆꯥꯕꯅꯤꯗ
ꯑꯁ ꯑꯩꯁꯨ ꯑꯗꯨꯏ ꯍꯥꯏꯔꯣꯗꯤ ꯎꯝ ꯑꯩꯁꯨꯅꯦ ꯑꯗꯨꯒꯤ ꯍꯥꯏꯔꯣꯗꯤ ꯀꯩꯅꯣꯁꯦ ꯃꯤꯗꯤ ꯌꯥꯝ ꯈꯥꯏ ꯀꯣ ꯑꯗꯣ ꯑꯩꯗꯤ ꯃꯅꯥ ꯃꯁꯤꯡ ꯌꯥꯝ ꯄꯥꯝꯖꯩ ꯀꯣꯠꯂ ꯆꯥꯕ ꯈꯣꯠꯄꯖꯦ ꯄꯥꯛ ꯍꯩꯅꯗ ꯃꯤꯁꯨ ꯂꯩ ꯍꯥꯏꯕ ꯍꯥꯏꯗꯤ ꯑꯗꯨ ꯈꯨꯗꯤꯡꯃꯛ ꯍꯥꯏꯅꯩ ꯑꯗꯨꯒꯤꯗꯤ
ꯉꯥꯍꯥ ꯑꯣꯏꯔꯝꯗꯤ ꯑꯩ ꯀꯌꯥ ꯍꯩꯔꯝꯗꯦ ꯆꯥꯕ ꯈꯣꯠꯄꯁꯦ ꯍꯧꯖꯤꯛꯇꯤ ꯑꯗꯨꯝ ꯌꯥꯝ ꯀꯣꯠꯅꯤꯡꯉꯦ ꯑꯩꯒꯤ ꯀꯣꯕꯤ ꯐꯨꯜꯁꯦ ꯌꯥꯝ ꯀꯣꯠꯂ ꯀꯣꯠꯂ ꯌꯥꯝ ꯆꯥꯅꯤꯡꯉꯦꯕꯀꯣ ꯀꯩꯅꯣ ꯀꯩꯅꯣꯝ ꯇꯧꯕꯗꯨꯅꯦ ꯀꯣꯕꯤꯁꯤꯅ ꯏꯆꯟ ꯆꯠꯅꯤ ꯑꯩ ꯑꯗꯨꯝ ꯆꯥꯅꯤꯡꯉꯤ ꯃꯥꯁꯦ꯫ ꯍꯣꯏ ꯅꯪꯁꯨ ꯀꯣ꯫ ꯄꯕꯨꯗꯤ ꯌꯥꯝ ꯄꯥꯝꯃꯤ ꯈꯪꯉꯤ꯫
ꯏꯍꯦ ꯑꯗꯨꯗ ꯑꯗꯨꯃꯥꯏꯅ ꯀꯣꯠꯂꯒ ꯃꯣꯔꯣꯛꯇꯨꯅ ꯈꯤꯇꯪ ꯇꯥꯔꯦ ꯃꯣꯔꯣꯛꯇꯦꯛꯄꯁꯦ ꯆꯥꯒꯜꯂꯦ ꯑꯩꯅ ꯆꯥꯔꯦ ꯍꯥꯏꯁꯤꯗꯒꯤ ꯑꯩꯉꯣꯟꯗ ꯍꯦꯟꯕ ꯑꯝꯁꯨ ꯂꯩꯔꯤꯌꯦ꯫
ꯑꯩꯗꯤ ꯀꯥ ꯍꯦꯟꯅ ꯆꯥꯕ ꯉꯝꯗꯦ ꯅꯪ ꯈꯪꯉꯤꯗꯨꯉꯥꯏ ꯑꯩꯒꯤ ꯃꯣꯔꯣꯛ ꯃꯦꯠꯄ ꯁꯔꯨꯛꯇꯨ ꯅꯪ ꯎꯕꯗ ꯅꯣꯛꯅꯤꯡꯏꯗꯨꯉꯥꯢ꯫
ꯃꯣꯔꯣꯛ ꯑꯃꯔ ꯀꯩꯅꯣ ꯃꯣꯔꯣꯛ ꯑꯃꯔ ꯀꯩꯅꯣ ꯃꯦꯠꯇꯏꯅꯦ ꯅꯪꯒꯤꯗꯤ ꯁꯨꯞꯅꯒꯤ꯫
ꯑꯗꯨꯁꯨ ꯑꯩ ꯆꯥꯕ ꯉꯝꯗꯤꯌꯦ ꯑꯩ ꯍꯧꯖꯤꯛ ꯈꯛꯇꯅꯤ ꯑꯩꯅ ꯆꯥꯗꯣꯏꯁꯦ꯫ ꯑꯗꯨꯁꯨ ꯑꯩ ꯑꯥꯑꯥꯂꯨꯅꯤ ꯈꯪꯗꯦ꯫ ꯑꯗꯒꯤ ꯊꯣꯡꯉꯝꯕ ꯍꯤꯟꯖꯥꯡꯗ ꯌꯥꯎꯕ ꯎꯝ꯫ ꯍꯋꯥꯏ ꯃꯔꯨꯒ ꯊꯣꯡꯕꯁꯨ ꯂꯩꯗꯅꯀꯣ ꯑ ꯍꯋꯥꯏꯔꯥꯁ꯫ ꯃꯥꯅꯦ ꯈꯪꯗꯦ ꯑꯗꯨꯃꯥꯏꯅ ꯑꯗꯨꯒꯨꯝꯕꯗꯣ ꯑꯩꯅ ꯂꯧꯈꯠꯂꯒ ꯑꯃꯨꯛ ꯃꯣꯔꯣꯛꯇꯨ ꯃꯦꯠꯁꯜꯂꯦꯗꯅ꯫ ꯑꯗꯨꯃꯥꯏꯅ ꯇꯧꯔ ꯆꯥꯕ ꯅꯠꯇ꯭ꯔꯗꯤ ꯑꯩ ꯃꯣꯔꯣꯛ ꯑꯁꯥꯕꯆꯕꯥ ꯉꯝꯗꯦ ꯍꯥꯏꯕ ꯃꯁꯥꯒꯤ ꯑꯣꯏꯅ ꯁꯨꯉꯝꯉꯝꯗꯦ ꯍꯥꯏꯕ꯫
ꯆꯥꯗꯤ ꯆꯥꯒꯗꯕꯅꯤ ꯌꯥꯝ ꯆꯥꯕꯁꯨ ꯐꯠꯇꯦ ꯌꯥꯝ ꯆꯔꯗꯤ꯫ ꯈꯤꯇꯪ ꯕꯨꯗꯤ ꯆꯥꯒꯗꯝꯅꯤ ꯌꯥꯝ ꯆꯥꯕꯁꯨ ꯐꯠꯇꯦꯗ ꯃꯣꯔꯣꯛꯁꯦ ꯍꯥꯏꯕꯗꯤ ꯑꯐꯕ ꯂꯩꯇꯦ ꯍꯥꯏꯕ ꯍꯣꯏꯃ ꯏꯪꯖꯥꯡꯗ ꯃꯔꯨ ꯑꯃ ꯀꯩ ꯑꯃ꯫ ꯄꯝꯕ ꯃꯣꯔꯣꯛ ꯑꯃ ꯊꯥꯛꯄꯗꯤ ꯀꯩꯁꯨ ꯀꯥꯏꯗꯦ ꯍꯦꯟꯖꯟꯅ ꯆꯥꯁꯟꯕꯁꯤꯕꯨ ꯑꯩꯈꯣꯏꯗ ꯄꯣꯛꯄ ꯑꯃ ꯑꯗꯨꯃꯥꯏꯅ ꯇꯧꯕ ꯋꯥꯅꯦ
ꯃꯥꯅꯦ ꯃꯥꯅꯦ ꯍꯦꯟꯖꯟꯕ ꯍꯥꯏꯁꯤ ꯑꯐꯕ ꯑꯝꯇ ꯂꯩꯇ꯭ꯔꯦ꯫
ꯎꯝ꯫
ꯑꯩꯗꯤ ꯆꯥꯅꯤꯡꯉꯤꯅꯦ ꯑꯩꯈꯣꯏꯁꯨ ꯃꯣꯏ ꯃꯌꯥꯝꯅ ꯎ ꯃꯣꯔꯣꯛ ꯎ ꯃꯣꯔꯣꯛꯀ ꯃꯦꯠꯄ ꯆꯥꯕꯗꯣ ꯑꯗꯨꯝ ꯈꯤꯇꯪ ꯇꯪꯕꯒ ꯑꯗꯨꯝ ꯐꯥꯎꯋꯦꯕꯀꯣ꯫ ꯑꯗꯨ ꯃꯣꯔꯣꯛ ꯁꯥꯕ ꯍꯦꯛꯇ ꯉꯝꯗꯕ ꯑꯩꯗꯤ ꯑꯩꯗꯤ ꯃꯅꯝꯒꯤ ꯑꯣꯏꯅ꯫ ꯀꯣ ꯎꯃꯣꯔꯣꯛ ꯑꯍꯤꯡꯕꯁꯦ ꯈꯤꯇꯪ ꯃꯆꯦꯠ ꯈꯇꯪꯅꯦ ꯑꯩꯅ ꯂꯧꯗꯣꯏ ꯃꯆꯦꯠꯁꯤꯗꯤ ꯑꯁ ꯌꯥꯝꯅ ꯑꯄꯤꯛꯄ ꯆꯥꯡꯗꯅꯤ꯫ ꯑꯗꯨꯗꯨꯒ ꯑꯩꯅꯤ꯫ ꯏꯔꯣꯝꯕꯗꯣ ꯀꯩꯒꯨꯝꯕ ꯃꯣꯔꯣꯛ ꯁꯥꯁꯥꯍꯟꯗꯕ ꯄꯣꯠ ꯑꯣꯏꯇꯥꯔꯗꯤꯀꯣ ꯑꯗꯨ ꯍꯥꯞꯆꯜꯂꯒꯅꯦ꯫ ꯈꯤꯇꯪ꯫ ꯁꯥꯍꯟꯕꯤꯗꯣ ꯌꯥꯝ ꯁꯥꯍꯟꯕꯤ ꯅꯠꯇꯕ ꯅꯣꯏꯗꯒꯕꯨꯗꯤ ꯊꯨꯝꯕ ꯑꯣꯏꯗꯣꯏꯅꯤꯍꯦ ꯑꯩꯏ ꯆꯥꯏꯗꯣ꯫
ꯃꯥꯅꯤ ꯃꯅꯝꯗꯨ ꯂꯧꯕꯩ ꯋꯥꯅꯤꯗ
ꯑꯗꯨꯅꯤ ꯑꯩꯈꯣꯏꯗꯥꯢ ꯑꯩꯒꯤ ꯑꯩꯒꯤ ꯀꯩꯅꯣ ꯑꯝꯀꯥ ꯆꯥꯕ꯫ ꯍꯥꯏꯅꯩ ꯃꯣꯏꯗꯤ ꯃꯣꯔꯣꯛꯁꯦ ꯑꯃꯨꯛ ꯍꯥꯞꯆꯤꯟꯗꯅꯦꯕ ꯃꯣꯏꯗꯤ ꯃꯣꯔꯣꯛ ꯑꯁꯥ ꯑꯁꯥꯕꯁꯦ ꯌꯥꯝ ꯄꯥꯝꯃꯦꯕ ꯃꯣꯏꯗꯤ ꯃꯁꯥꯒꯤ ꯑꯣꯏꯅ꯫
ꯎꯝ ꯀꯩꯅꯣ ꯇꯧꯕ꯭ꯔꯣ ꯎꯝ ꯉꯁꯤꯒꯤꯗꯤ ꯀꯩꯅꯣ ꯑꯆꯥꯄꯣꯠ ꯍꯧꯕ ꯈꯣꯠꯄ ꯂꯣꯏꯈ꯭ꯔꯕ ꯍꯥꯟꯅꯗꯧꯕ
ꯑꯆꯥꯄꯣꯠ ꯍꯥꯟꯕꯗꯤ ꯍꯜꯂꯤꯌꯦ ꯍꯥꯟꯕꯒ ꯇꯥꯏꯕꯒ ꯇꯧꯔꯤꯌꯦ ꯑꯉꯥꯡꯈꯩꯅ ꯑꯗꯨꯒ ꯑꯥ ꯂꯣꯏꯕꯗꯤ ꯂꯣꯏꯔꯅꯤ
ꯅꯣꯏꯁꯦ ꯑꯗꯨꯝ ꯍꯦꯛ ꯍꯥꯟꯕ ꯑꯗꯨꯃꯥꯏꯅ ꯂꯣꯏꯕ ꯅꯨꯡꯇꯤꯒꯤ ꯂꯧ ꯂꯥꯛꯄ꯭ꯔꯥ ꯅꯣꯡ ꯅꯤꯅꯤ ꯅꯣꯡ
ꯅꯣꯡꯃ ꯅꯣꯡꯃꯒꯤ ꯂꯥꯛ ꯃꯁꯤ ꯂꯩꯕꯀꯣ ꯅꯣꯡꯃ ꯅꯣꯡꯃꯒꯤ ꯍꯥꯏꯕꯗꯤ ꯅꯨꯡ ꯐꯥꯗꯣꯛ ꯂꯥꯛꯄꯁꯨ ꯂꯩ ꯑꯗꯨꯒ ꯅꯨꯡꯇꯤꯒꯤ ꯎꯝ ꯆꯥ ꯅꯨꯡꯉꯥꯏꯅ ꯂꯥꯛꯄ ꯅꯨꯄꯥ ꯑꯃꯁꯨ ꯂꯩꯌꯦꯕꯀꯣ ꯃꯥꯒꯤ ꯑꯌꯨꯛꯇ ꯑꯃꯨꯛ ꯂꯥꯛꯄ ꯅꯨꯡꯊꯤꯜꯗ ꯑꯃꯨꯛ ꯂꯥꯛꯄ ꯅꯣꯡꯗ ꯑꯅꯤꯔꯛ ꯃꯥ ꯂꯧꯕ
ꯑꯗ ꯁꯥꯕ ꯃꯇꯝꯗꯅꯦ ꯗ꯭ꯔꯖꯟ ꯀꯌꯥꯃꯨꯛꯀꯛ ꯁꯥꯒꯦꯕ
ꯗꯔꯖꯟꯁꯦ ꯑꯗꯨꯗꯤ ꯃꯤꯅ ꯍꯥꯏꯔꯛꯄꯒꯤ ꯃꯈꯥꯁꯨ ꯄꯣꯜꯂꯦ ꯑꯗꯒꯤ ꯑꯩꯈꯣꯏꯅꯁꯨ ꯍꯥꯟꯅ ꯁꯥꯖꯜꯂꯒ ꯊꯝꯃꯒꯗꯤ ꯈꯔ ꯀꯣꯝꯕ ꯑꯩꯈꯣꯏꯁꯨ ꯊꯕꯛ ꯀꯣꯝꯃꯤꯗꯅ ꯑꯗꯨꯒꯨꯝꯕꯒꯤ ꯇꯧꯕꯁꯨ ꯌꯥꯎꯔꯦ ꯁꯤ ꯅꯣꯡꯗꯝ ꯅꯥꯏꯗꯦ ꯍꯥꯏ ꯑꯗꯨꯗꯤ ꯅꯣꯡꯃ ꯅꯣꯡꯃꯒꯤꯅꯤ ꯅꯣꯡꯃ ꯈꯤꯇꯪ ꯁꯥꯕ ꯅꯨꯃꯤꯠꯁꯤ ꯌꯥꯎꯔꯣꯏ ꯊꯕꯛ ꯆꯤꯜꯂꯒꯗꯤ ꯑꯗꯒꯤ ꯈꯔ ꯀꯣꯝꯃꯒꯅ ꯌꯥꯝ ꯁꯥꯕ ꯅꯣꯡꯃ ꯅꯣꯡꯃꯒꯤꯗꯨ ꯁꯤꯁꯨ ꯑꯗꯒꯤ ꯃꯤꯒꯤ ꯍꯥꯏꯔꯛꯄꯒꯤ ꯃꯇꯨꯡ ꯏ ꯃꯇꯨꯡꯏꯟꯅꯁꯨ ꯁꯥꯕ ꯑꯗꯨꯃꯥꯏꯅ ꯃꯆꯥ ꯍꯥꯎ ꯌꯥꯎꯏ ꯑꯆꯧꯕ ꯁꯥꯕꯁꯨ ꯌꯥꯎꯏ ꯑꯆꯧꯕ ꯍꯥꯏꯔꯒꯅ ꯑꯆꯧꯕ
ꯎꯝ ꯑ ꯑꯩꯗꯤ ꯀꯩꯅꯣꯗꯣ ꯌꯥꯝ ꯆꯥꯅꯤꯡꯉꯦ ꯍꯦꯛ ꯇꯥꯎꯕ ꯀꯨꯏꯗ꯭ꯔꯤꯉꯩ ꯐꯣꯡ ꯐꯣꯡ ꯁꯥꯕꯗꯣ ꯆꯥꯅꯤꯡ ꯏ
ꯑꯗꯨꯗꯤ ꯌꯥꯝ ꯍꯥꯎꯋꯦꯍꯦ ꯑꯗꯨꯗꯤ ꯌꯥꯝ ꯍꯥꯎꯋꯦ ꯄꯣꯠ ꯈꯨꯗꯤꯡꯃꯛꯅꯤꯗꯅ ꯑꯗꯨꯗꯤ ꯍꯦꯛ ꯂꯣꯏꯕꯒ ꯆꯥꯕꯁꯤ ꯑꯍꯥꯎꯕꯅ ꯑꯌꯥꯝꯕꯅꯤꯗꯅ ꯀꯣ ꯍꯧꯖꯤꯛꯀꯤꯖꯤꯁꯨꯅꯦ ꯍꯥꯎꯏ ꯕꯍꯦꯛꯂꯣꯏꯕꯒ ꯆꯥꯕꯁꯦ
ꯎꯝ ꯑꯗꯒꯤ ꯑꯗꯩ ꯅꯣꯏ ꯑꯗꯨꯏ ꯋꯥꯇꯩꯗꯨꯁꯨ ꯑꯗꯨꯝ ꯁꯤꯡꯖꯨꯗ ꯑꯗꯨꯝ ꯄ꯭ꯔꯦ ꯄ꯭ꯂꯦꯛ ꯊꯨꯗꯦꯛ ꯑꯗꯨꯝ ꯍꯥꯞꯄ ꯑꯗꯨ ꯅꯣꯏꯁꯠꯂ ꯆꯥꯕ ꯑꯗꯨꯝ ꯍꯧꯕꯅꯤ
ꯍꯥꯎꯏ ꯍꯥꯎꯏ ꯑꯗꯨꯁꯨ ꯌꯥꯝ ꯍꯥꯎꯏ ꯑꯩꯈꯣꯏ ꯌꯨꯝꯗ ꯀꯩꯒꯨꯝꯕꯁꯤꯡꯁꯨ ꯆꯨꯖꯥꯗꯦ ꯑꯗꯨꯝ ꯏꯁꯥꯗꯨꯁꯨ ꯂꯩꯖꯔꯕꯝꯃꯤꯅꯅꯦ ꯑꯗꯨꯝ ꯍꯥꯞꯄꯒ ꯑꯗꯨꯝ ꯆꯥꯏꯑꯕ ꯑꯩꯈꯣꯏꯁꯨ
ꯑꯁ ꯈꯪꯗꯦ ꯋꯥꯏ ꯏꯃꯥꯟꯅꯕꯁꯨ ꯏꯃꯥꯟꯅꯕꯁꯨ ꯎꯗꯤ ꯎꯔꯤ ꯂꯣꯏꯁꯤꯜꯂꯛꯑꯕ ꯈꯪꯗꯦ ꯑꯗꯨ ꯆꯠꯅꯕ ꯑꯝꯇ ꯍꯥꯏꯒꯦ ꯍꯥꯏ ꯁꯤꯗ ꯁꯨꯝ ꯌꯨꯝꯗ ꯑꯣꯏꯅ ꯂꯩꯔꯒ ꯒ꯭ꯌꯥꯟ ꯇꯥꯅ ꯁꯥꯔꯒꯁꯨ ꯑꯗꯒꯤ ꯅꯠꯇ꯭ꯔꯒꯅ ꯁꯨꯝ ꯐ꯭ꯔꯤ ꯑꯣꯏꯗꯅ ꯌꯨꯝꯕꯁꯤꯅꯀꯣ
ꯍꯣ ꯍꯣ ꯍꯣꯏ ꯎꯝ
ꯑꯗꯣ ꯑꯩ ꯆꯠꯅꯕ ꯑꯝꯇ ꯇꯧꯈꯤꯒꯦ ꯃꯥ ꯀꯧꯊꯣꯛꯑꯒ ꯂꯣꯏꯔꯕꯅ ꯍꯪꯒꯦ ꯑꯗꯨꯒ ꯑꯩ ꯌꯨꯝ ꯌꯧꯔꯒ ꯑꯃꯨꯛ ꯐꯣꯟ ꯇꯧꯔꯛꯑꯒꯦ
ꯎꯝ ꯊꯝꯃꯦꯀꯣ
ꯍꯣꯏ ꯍꯣꯏ ꯊꯝꯃꯣ ꯊꯝꯃꯣ